ꯁꯤꯁꯇꯔ꯫
ꯀꯩꯗꯧꯔꯝꯃꯤꯅꯣ꯫
ꯑꯩꯈꯣꯏꯖꯦ ꯑ ꯆꯥꯛ ꯇꯣꯛꯄꯒꯤ ꯉꯩꯍꯥꯛ ꯐꯝꯃꯝꯃꯤꯌꯦ꯫
ꯑꯣ꯫
ꯎꯝ ꯁꯤꯁꯇꯔ ꯆꯥꯛ ꯆꯥꯔꯕꯣ ꯀꯃꯥꯏ ꯇꯧꯔꯒꯦ꯫
ꯑꯩꯈꯣꯏꯗꯤ ꯆꯥꯔꯦ꯫
ꯀꯩ ꯏꯟꯖꯥꯡ ꯆꯥꯔꯒꯦ꯫
ꯑꯩꯈꯣꯏꯒꯤꯗꯤ ꯍꯋꯥꯏ ꯊꯣꯡꯕ ꯆꯥꯏꯌꯦ ꯉꯁꯤꯗꯤ꯫
ꯎꯝ ꯀꯅꯥ ꯊꯣꯡꯉꯤꯔꯣ꯫ ꯑꯩꯈꯣꯏꯒꯤꯗꯤ ꯑ ꯉꯥ ꯊꯣꯡꯕꯅꯦ ꯑꯗꯒꯤ ꯁꯟ ꯃꯅꯨꯡꯁꯥ ꯊꯣꯡꯕꯅꯦ ꯆꯥꯔꯦ꯫
ꯑꯁ ꯑꯍꯥꯎꯕꯗ ꯆꯥꯏꯍꯦ ꯅꯣꯏꯗꯤ ꯌꯥꯝ ꯑꯍꯥꯎ ꯑꯍꯥꯎ ꯌꯥꯝ ꯆꯥꯕ ꯃꯥꯜꯂꯤꯗ
ꯑꯁ ꯍꯧꯖꯤꯛꯀꯥꯟꯖꯦ ꯑꯩꯈꯣꯏꯒꯤ ꯂꯧ ꯀꯨꯝꯕ ꯇꯥꯏꯃꯤꯡ ꯑꯣꯏꯕꯅꯤꯅꯅꯦ ꯀꯩ ꯇꯧꯕ ꯑꯥ ꯍꯛꯆꯥꯡ ꯐꯗ ꯌꯥꯗꯦꯅ ꯑꯍꯥꯎꯕꯗ ꯆꯥꯏꯌꯦ ꯄꯩꯁꯥꯖꯨ ꯇꯥꯟꯕꯅꯤꯅ
ꯉꯁꯤꯒꯤ ꯄꯩꯁꯥ ꯀꯌꯥ ꯇꯥꯜꯂꯒꯦ ꯍꯥꯏꯖꯤꯕꯣ
ꯑꯁ ꯂꯧ ꯉꯍꯥꯛ ꯀꯨꯝꯃꯨꯕꯅꯤꯗ ꯂꯧꯔꯤꯌꯥ ꯀꯥꯆꯤꯟ ꯀꯩ ꯌꯥꯜꯂꯨꯕꯅꯦ ꯑꯗꯥ ꯑꯥ ꯂꯨꯄꯥ ꯑꯩꯈꯣꯏꯒꯤ ꯑꯌꯨꯛꯇꯅ ꯂꯨꯄꯥ ꯆꯍꯨꯝ ꯌꯥꯡꯈꯩ ꯁꯥꯏꯌꯦ
ꯎꯝ
ꯑꯗꯨꯒ ꯅꯨꯡꯗꯤꯟꯗꯅ ꯂꯨꯄꯥ ꯆꯥꯃꯔꯤ ꯁꯥꯏꯌꯦ
ꯎꯝ
ꯑꯗꯨꯃꯥꯏꯅ ꯇꯧꯔꯒ ꯍꯣꯏ ꯂꯨꯄꯥ ꯆꯥꯇ꯭ꯔꯦꯠ ꯑꯗꯨꯝ ꯃꯌꯥꯗꯗꯤ ꯑꯗꯨꯝ ꯇꯥꯔꯦ ꯑꯗꯨ ꯏꯟꯖꯥꯡ ꯀꯩꯀꯩ ꯂꯩꯊꯣꯛꯈꯤꯕꯅꯦ ꯑꯗꯨꯝ ꯆꯥꯎꯉꯥꯗꯤ ꯂꯦꯝꯍꯧꯋꯦ ꯅꯣꯡꯃꯒꯤ ꯆꯥꯎꯉꯥ ꯆꯥꯎꯉꯥꯗꯤ ꯇꯨꯡꯖꯤꯜꯂꯤꯌꯦ
ꯑꯁ ꯊꯥ ꯑꯝꯗ ꯂꯨꯄꯥ ꯆꯥꯎꯉꯥ ꯆꯥꯎꯉꯥꯗꯤ ꯂꯤꯁꯤꯡ ꯇꯔꯥꯎꯉꯥ
ꯍꯣꯏ
ꯑꫭ ꯂꯧꯔꯤꯌꯥ ꯀꯥꯆꯤꯟ ꯌꯥꯟꯕ ꯍꯥꯏꯖꯤꯕꯨ ꯀꯃꯥꯏ ꯇꯧꯒꯦ
ꯑꯣ ꯂꯧꯔꯤꯌꯥ ꯀꯥꯆꯤꯟ ꯌꯥꯟꯕ ꯍꯥꯏꯖꯦ ꯑꯩꯈꯣꯏꯒꯤ ꯑꯥ ꯍꯌꯦꯡꯋꯥꯏ ꯐꯧ ꯊꯥꯔꯛꯄ ꯀꯥꯟꯗꯅꯦ ꯑꯥ ꯀꯩ ꯇꯧꯋꯤꯗꯅ ꯑꯥ ꯐꯧ ꯍꯨꯜꯂꯛꯄ ꯈꯣꯠꯂꯛꯄ ꯌꯥꯎꯕ ꯑꯗꯩꯗꯤ ꯐꫭꯔꯁꯟꯅ ꯀꯩ ꯆꯪꯍꯧꯗꯕ ꯖꯒꯥ ꯍꯥꯏ ꯇꯥꯔꯦ ꯐꯣꯔꯁꯟꯒꯤ ꯃꯥꯒꯤ ꯃꯆꯤꯗꯣ ꯃꯥꯒꯤ ꯌꯣꯠ ꯑꯃ ꯄꯥꯜꯂꯤꯗꯅ ꯑꯗꯨꯗꯣ ꯆꯪꯍꯧꯗꯕ ꯖꯒꯥꯉꯩꯖꯦ ꯑꯩꯈꯣꯏ ꯃꯤꯉꯩꯖꯤꯅ ꯀꯩ ꯇꯧꯗꯣꯏꯅꯦꯕ ꯀꯥꯕꯛ ꯀꯥꯕꯛ ꯀꯥꯕꯛ ꯌꯥꯟꯗꯣꯏꯅꯦꯕ ꯃꯔꯝꯗꯤ ꯀꯩꯒꯤꯅꯣ ꯍꯥꯏꯔꯀꯥꯟꯗ ꯍꯌꯦꯡ ꯐꯧꯗꯨꯅ ꯍꯨꯟꯕ ꯃꯇꯝꯗ ꯑꯥ ꯀꯔꯤ ꯇꯧꯋꯤꯗꯅ ꯑꯥ ꯃꯥ ꯃꯈꯣꯡꯗ ꯇꯥꯁꯜꯂꯒ ꯃꯣꯟ ꯃꯣꯟ ꯂꯥꯎꯅ ꯂꯩꯔꯒꯗꯤ ꯐꯧꯗꯣ ꯍꯌꯦꯡ ꯍꯧꯕ ꯉꯝꯃꯤꯗꯅ ꯑꯥ ꯑꯗꯨꯒꯤ ꯑꯗꯨꯃꯥꯏꯅ ꯂꯧꯔꯤꯌꯥ ꯀꯥꯆꯤꯟ ꯌꯥꯟꯕ ꯑꯗꯒꯤ ꯂꯧꯔꯤꯌꯥ ꯍꯥꯏꯕ ꯉꯜꯂꯤꯉꯩꯗ ꯍꯌꯦꯡ ꯊꯦꯡꯉꯛꯑꯀꯥꯟꯗꯗꯤ ꯐꯧꯗꯨꯅ ꯁꯥꯠꯂꯛꯄ ꯃꯇꯝꯗ ꯀꯔꯤ
ꯐꯧꯗꯨꯅ ꯁꯥꯠꯂꯛꯄ ꯃꯇꯝꯗꯗꯤ ꯍꯧꯖꯤꯛꯀꯤ ꯅꯥꯄꯤꯗꯨꯅ ꯉꯝꯒꯤ ꯇꯥꯔꯗꯤꯅꯦ ꯅꯥꯄꯤꯒ ꯐꯧꯒꯖꯦ ꯅꯥꯄꯤꯅ ꯍꯦꯟꯅ ꯃꯄꯥꯡꯒꯜ ꯌꯥꯝ ꯀꯟꯕ ꯍꯦꯜꯂꯦ ꯍꯥꯏꯌꯦꯕ
ꯎꯝ
ꯑꯗꯨꯒꯤ ꯀꯩ ꯇꯧꯕ ꯍꯥꯏꯇꯥꯔꯦ ꯂꯧꯔꯤꯌꯥ ꯀꯥꯆꯤꯟ ꯌꯥꯟꯊꯣꯛꯄ ꯂꯧꯔꯤꯌꯥ ꯀꯥꯆꯤꯟ ꯍꯥꯏꯗꯠꯄ ꯑꯗꯨꯃꯥꯏꯅ ꯇꯧꯍꯧꯗ꯭ꯔꯗꯤ ꯍꯌꯦꯡ ꯎꯝ ꯀꯩ ꯇꯧꯕ ꯍꯥꯏꯇꯥꯔꯦ ꯐꯧꯗꯣ ꯐꯒꯟꯗꯦꯕ ꯑꯗꯨꯒꯤꯅꯦ ꯍꯧꯖꯤꯛꯀꯥꯟ ꯅ ꯍꯧꯖꯤꯛꯀꯥꯟ ꯊꯕꯛꯁꯦ ꯂꯧ ꯃꯇꯝꯅꯤꯅ ꯂꯧꯒꯤ ꯃꯇꯝ ꯊꯕꯛ ꯁꯨꯏꯌꯦꯗꯨꯅꯤꯗ
ꯎꯝ ꯑꯗꯨ ꯂꯧ ꯎꯕ ꯍꯥꯏꯖꯦ ꯑꯥ ꯂꯧ ꯎꯕꯒꯤ ꯃꯥꯒꯤ ꯏꯁꯇꯦꯞꯁꯤꯡꯗꯣ ꯑꯝꯇ ꯍꯥꯏꯔꯛꯎꯅꯦ ꯑꯗꯨꯗꯤ ꯑꯩꯈꯣꯏꯗꯤ ꯂꯧ ꯎꯗꯕꯅꯤꯅ ꯈꯪꯗꯦꯕꯀꯣ ꯂꯧ ꯎꯕꯒꯤ ꯏꯁꯇꯦꯞ ꯍꯥꯏꯇꯥꯔꯦ
ꯂꯩ ꯂꯩꯌꯦ ꯂꯩꯌꯦ ꯌꯥꯝꯅ ꯑꯁ ꯋꯥꯒ꯭ꯔꯕ ꯊꯕꯛꯅꯤꯗ ꯃꯤꯅꯗꯤ ꯑꯥ ꯍꯥꯏꯅꯩꯗꯅ ꯂꯧꯌꯥꯝ ꯆꯥꯕ ꯑꯗꯒꯤ ꯂꯧ ꯎꯔꯒꯗꯤ ꯌꯨꯝꯒꯤ ꯄꯣꯠ ꯆꯩꯩ ꯋꯥꯠꯇꯦ ꯑꯗꯩꯗꯤ ꯆꯥꯛ ꯋꯥꯠꯇꯦ ꯆꯦꯡ ꯋꯥꯠꯇꯦꯒ ꯍꯥꯏꯖꯦ ꯑꯁꯦꯡꯕꯩꯗꯤ ꯃꯁꯥ ꯃꯁꯥꯅ ꯇꯥꯟꯖꯔꯨꯕ ꯍꯨꯃꯥꯡ ꯃꯃꯟꯗꯨ ꯉꯥꯛꯇꯅꯦꯕ
ꯑꯥ
ꯍꯣꯏ ꯑꯍꯥꯟꯕꯗ ꯑꯩꯈꯣꯏꯅ ꯂꯧ ꯎꯕ ꯍꯥꯏꯖꯦ ꯑꯥ ꯀꯔꯤ ꯇꯧꯔꯅꯤ ꯎꯝ ꯑꯩꯈꯣꯏ ꯉꯜꯂꯤꯉꯥꯏ ꯑ ꯂꯥꯏꯒ ꯈꯨꯔꯨꯝꯅꯕ ꯃꯠ ꯇꯝꯗꯣ ꯑꯩꯈꯣꯏꯒꯤ ꯑ ꯀꯥ ꯑꯥ ꯁꯤꯒꯤ ꯑꯥ ꯀꯦꯀꯨ ꯑꯁꯣꯝ ꯀꯥꯏꯅꯗ ꯈꯣꯏꯔꯝꯕ ꯃꯇꯝ ꯄꯟꯆꯝꯃꯤ ꯍꯥ ꯍꯥ ꯄꯟꯆꯝꯃꯤ ꯃꯇꯝꯖꯦ
ꯑꯥ
ꯊꯤꯡ ꯁꯨꯝ ꯀꯥꯟꯁꯤꯗ ꯑꯃꯨꯛ ꯂꯧꯖꯦ ꯈꯣꯏꯗꯣꯏꯅꯦꯕ ꯍꯥꯏꯗꯤ ꯑꯩꯈꯣꯏꯅ ꯉꯜ ꯃꯃꯥꯡꯗ ꯂꯧ ꯂꯣꯛꯂꯛꯄ ꯃꯇꯝꯗ ꯑ ꯃꯥꯒꯤ ꯂꯤ ꯂ ꯂꯝ ꯂꯩꯕꯥꯛ ꯂꯩꯍꯥꯎ ꯃꯌꯥꯝ ꯎꯝ ꯃꯈꯥꯗ ꯆꯨꯞ ꯆꯊꯔꯒ ꯂꯩꯒꯤꯕ ꯃꯌꯥꯝꯗꯣ ꯑꯗꯨꯗꯣ ꯑꯩꯈꯣꯏꯅ ꯈꯣꯏꯗꯠꯂꯒ ꯅꯨꯡꯁꯥꯅ ꯌꯦꯛꯍꯜꯂꯒ ꯃꯥꯒꯤ ꯅ꯭ꯌꯨꯇ꯭ꯔꯦꯟꯁꯨ ꯑꯃꯨꯛ ꯄꯨꯊꯣꯛꯍꯟꯗꯣꯏꯅꯦꯕꯀꯣ
ꯑꯥ
ꯑꯗꯨꯃꯥꯏꯅ ꯑꯍꯥꯝꯕꯗ ꯈꯣꯏꯔꯅꯤ ꯑꯍꯥꯝꯕꯗ ꯈꯣꯏꯕꯗꯣ ꯑꯃꯨꯛ ꯍꯌꯦꯡ ꯅꯨꯡꯁꯥꯅ ꯀꯟꯅ ꯁꯥꯒꯠꯂꯕ ꯃꯇꯝ ꯅꯣꯡꯒ ꯊꯤꯠꯂꯤ ꯊꯤꯠꯂꯤ ꯆꯨꯒꯤꯕ ꯃꯠ ꯃꯇꯝ ꯍꯥꯏꯗꯥꯏꯅꯦ ꯑꯗꯨ ꯀꯥꯟꯗꯨꯗ ꯑꯩꯈꯣꯏꯒꯤ ꯋꯥꯛꯆꯤꯡ ꯊꯥ ꯍꯥꯏꯗꯣꯏꯔꯥ ꯑꯁꯤꯠ ꯑꯋꯥꯟ ꯊꯥ ꯑꯗꯨ ꯃꯇꯝꯗ ꯅꯣꯡ ꯈꯔ ꯈꯔ ꯈꯤꯛꯏꯗꯅ ꯑꯗꯥꯏ ꯀꯥꯟꯗ ꯑꯃꯨꯛ ꯑꯩꯈꯣꯏꯒꯤ ꯀꯩ ꯇꯧꯗꯣꯏꯅꯦꯕ ꯂꯧꯖꯦ ꯑꯃꯨꯛ ꯈꯣꯏꯗꯣꯏꯅꯦꯕ ꯁꯤꯖꯤꯅ ꯈꯣꯏꯔꯤꯖꯤꯅ ꯀꯩꯒꯤꯅꯣ ꯍꯥꯏꯔꯀꯥꯟꯗ ꯍꯌꯦꯡ ꯃꯃꯥꯡ ꯄꯟꯆꯝꯃꯤ ꯃꯃꯥꯡꯗ ꯈꯣꯏꯕꯗꯨꯗꯤ ꯑꯥ ꯂꯩꯕꯥꯛꯁꯦ ꯆꯥꯎꯅ ꯆꯥꯎꯅ ꯐꯛꯇꯣꯏꯅꯦꯕꯀꯣ ꯀꯟꯖꯟꯒꯤꯕ ꯍꯥꯏꯇꯥꯔꯦ ꯑꯗꯨꯗꯣ ꯑꯃꯨꯛ ꯅꯨꯡꯁꯥꯅ ꯁꯥꯖꯜꯂꯛ ꯄ ꯅꯣꯡ ꯆꯨꯁꯜꯂꯛꯄꯗꯨꯗ ꯑꯃꯨꯛ ꯑꯩꯈꯣꯏ ꯂꯩꯕꯥꯛꯁꯦ ꯄꯦꯊꯔꯛꯑꯦꯕ ꯑꯣ ꯀꯥꯏꯗꯣꯏꯅꯤ ꯃꯆꯦꯠ ꯃꯆꯦꯠ ꯃꯆꯦꯠ ꯃꯆꯦꯠ ꯀꯥꯏꯊꯣꯛ ꯀꯥꯏꯒꯤꯗꯣꯏꯅꯦꯕ ꯊꯣꯛꯅ ꯑꯗꯨꯃꯥꯏꯅ ꯍꯃꯨꯛ ꯇꯧꯔꯅꯤ ꯑꯗꯥꯏꯗ ꯑꯃꯨꯛ ꯈꯣꯏꯔꯅꯤ ꯑꯗꯒꯤꯗꯤ ꯑ ꯑꯃꯨꯛ ꯁꯨꯝꯀꯥꯟ ꯑꯩꯈꯣꯏ ꯅꯣꯡꯒ ꯆꯨꯔꯛꯄ ꯃꯇꯝ ꯑꯗꯩ ꯏꯁꯤꯡꯅꯒ ꯂꯥꯛꯄ ꯃꯇꯝ ꯁꯨꯝ ꯀꯥꯟꯖꯤꯗ ꯑꯃꯨꯛ ꯑꯩꯈꯣꯏꯒꯤ ꯎ ꯏꯁꯤꯡꯅꯒ ꯌꯧꯔꯛꯑꯦ ꯍꯥꯏꯕ ꯃꯇꯝꯗꯨꯗ ꯑꯃꯨꯛ ꯑ ꯐꯧ ꯊꯥꯅꯕ ꯑꯩꯈꯣꯏ ꯏꯟꯖꯤꯟꯖꯦ ꯑꯕꯨ ꯄꯨꯗꯔꯛ ꯒ ꯑꯃꯨꯛ ꯑꯩꯈꯣꯏ ꯎꯀꯥꯏ ꯇꯛꯇꯣꯏꯅꯦꯕ ꯎꯀꯥꯏ ꯇꯛꯄ ꯍꯥꯏꯁꯦ ꯃꯤ ꯅꯠꯇꯦꯀꯣ ꯑ ꯑꯩꯈꯣꯏ ꯂꯧꯗꯣ ꯎꯀꯥꯏ ꯇꯛꯇꯣꯏꯅꯤ ꯑꯗꯨꯗꯗꯤ ꯂꯧ ꯎꯀꯥꯏ ꯇꯛ ꯄ ꯍꯧꯔꯛꯑꯅꯤ ꯅꯥꯄꯤ ꯈꯨꯨꯟꯇꯣꯛꯑꯅꯤ ꯐꯧ ꯊꯥꯔꯅꯤ ꯐꯧ ꯍꯨꯜꯂꯅꯤ ꯍꯨꯟꯗꯣꯏꯅꯦ ꯑꯍꯥꯡ ꯍꯨꯟꯕ ꯍꯥꯏꯖꯦ ꯑꯅꯤ ꯊꯣꯛꯅ ꯂꯩꯀꯣ ꯑꯅꯤ ꯊꯣꯛꯅ ꯂꯩꯕ ꯍꯥꯏꯖꯦ ꯄꯥꯃꯦꯟ ꯍꯨꯟꯕ ꯍꯥꯏꯕ ꯑꯃꯒ ꯑꯩꯈꯣꯏꯒꯤ ꯑ ꯍꯌꯦꯡ ꯐꯧꯖꯦ ꯑꯥ ꯀꯔꯤ ꯄꯨꯂꯞ ꯍꯦꯛ ꯀꯩꯇꯧꯕ ꯃ ꯑ ꯖꯒꯥ ꯑꯃꯗ ꯍꯨꯜꯂꯒ ꯑꯗꯨꯗꯒꯤ ꯐꯣꯏꯗꯠꯂꯒ ꯑꯃꯨꯛ ꯊꯥꯕ ꯍꯥꯏꯕ ꯑꯃ ꯂꯩꯌꯦꯕꯀꯣ꯫
ꯎꯝ꯫
ꯑꯅꯤ ꯊꯣꯛꯅ ꯂꯩꯕꯁꯦ ꯑꯗꯨꯃꯥꯏꯅ ꯊꯣꯛꯑꯅꯤ ꯄꯥꯝꯖ ꯄꯥꯝꯖꯕ ꯃꯤ ꯃꯤꯒꯤ ꯋꯥꯈꯟꯗ ꯍꯥꯏꯇꯥꯔꯦ꯫
ꯍꯥꯏ
ꯑꯗꯒꯤ ꯑꯃꯨꯛ ꯊꯥꯔꯅꯤ ꯑꯗꯒꯤ ꯂꯧꯗꯨꯅ ꯍꯌꯦꯡ ꯀꯔꯤꯒꯨꯝꯕ ꯏꯁꯤꯡ ꯌꯥꯝꯅ ꯍꯦꯟꯅ ꯄꯥꯝꯃꯒꯗꯤ ꯏꯁꯤꯡ ꯊꯥꯖꯤꯟꯕꯤꯔꯅꯤ꯫ ꯑꯗꯒꯤ ꯇꯤꯟꯒꯨꯝꯕ ꯀꯔꯤꯒꯨꯝꯕ ꯇꯥꯕꯤꯗꯕ꯫ ꯑꯗꯩ ꯍꯥꯔꯁꯦ ꯈꯔ ꯑꯗꯨꯝ ꯅꯣꯡ ꯃꯥꯒꯤ ꯑꯩꯈꯣꯏꯒꯤ ꯆꯥꯡ ꯍꯥꯏꯕ ꯑꯃ ꯂꯩꯌꯦꯕꯀꯣ꯫
ꯑꯃ꯫
ꯑꯗꯨꯝ ꯍꯥꯞꯄꯤꯔꯅꯤ ꯑꯗꯩꯗꯤ ꯍꯌꯦꯡ ꯐꯧꯗꯨꯅ ꯃꯨꯜꯂꯦ ꯍꯥꯏꯔ ꯀꯥꯟꯗ ꯑꯃꯨꯛꯁꯨ ꯑꯗꯨꯗꯅꯤ ꯄꯩꯁꯥ ꯌꯥꯝ ꯆꯪꯗꯣꯏꯁꯦ ꯃꯤꯁꯦ꯫ ꯈꯣꯕꯤꯅꯕꯁꯨ ꯌꯥꯝ ꯋꯥꯏꯑꯦꯕꯀꯣ ꯑꯩꯈꯣꯏ ꯁꯣꯂꯣꯝꯁꯦ ꯃꯤꯁꯦ ꯌꯥꯝ ꯇꯥꯡꯕ ꯍꯥꯏ ꯇꯥꯏ ꯂꯧꯗꯣ ꯈꯥꯎꯔꯅꯤ ꯈꯣꯝꯖꯤꯜꯂꯅꯤ ꯇꯥꯁꯜꯂꯅꯤ꯫ ꯃꯦꯆꯤꯟꯅ ꯇꯧꯔ ꯌꯩꯔꯅꯤ ꯑꯗꯨꯅꯤ ꯃꯤꯅ ꯌꯥꯝ ꯋꯥꯏꯗ ꯊꯕꯛꯁꯦ ꯂꯧ ꯎꯕ ꯐꯥꯔꯃꯔꯁꯦ ꯌꯥꯝꯅ ꯋꯥꯕ ꯖꯥꯠꯅꯤ꯫
ꯑꯗꯣ ꯍꯧꯖꯤꯛꯇꯤ ꯃꯦꯆꯤꯟ ꯃꯌꯥꯝ ꯄꯨꯊꯣꯔꯛꯑꯕꯅꯤꯅ ꯍꯥꯟꯅ ꯗꯧꯅ ꯑꯗꯨꯗꯤ ꯌꯥꯝ ꯋꯥꯡꯕꯗꯤ ꯑꯣꯏꯔꯝꯃꯔꯣꯏꯗ꯫
ꯎꯝ ꯍꯣꯏ ꯑꯗꯨꯃꯥꯏꯅ ꯑꯗꯨꯁꯨ ꯂꯩ ꯑꯗꯨ ꯃꯦꯁ ꯃꯦꯆꯤꯟ ꯈꯛꯇꯅ ꯀꯩ ꯇꯧꯕꯁꯦ ꯐꯧ ꯌꯥꯝ ꯃꯥꯡꯉꯦꯕꯀꯣ꯫
ꯎꯝ꯫
ꯑꯗꯨꯅ ꯐꯧ ꯌꯥꯝ ꯃꯥꯡꯕꯅꯤꯅ ꯀꯩ ꯇꯧꯋꯤ ꯑꯩꯈꯣꯏ ꯃꯤꯅ ꯑꯅꯝꯕꯅ ꯃꯤ ꯑꯅꯝꯕꯅ ꯁꯨꯕꯁꯤꯅ ꯍꯦꯟꯅ ꯐꯧ ꯌꯥꯝꯅ ꯐꯪꯕ ꯍꯦꯜꯂꯦꯕ꯫ ꯃꯤꯅ ꯌꯩꯕ ꯀꯥꯟ ꯑꯗꯒꯤ ꯃꯦꯆꯤꯟꯅ ꯌꯩꯕ ꯀꯥꯟꯁꯦ ꯍꯧꯖꯤꯛ ꯇꯤ ꯍꯣꯏ ꯃꯦꯆꯤꯟꯅꯕꯨꯗꯤ ꯊꯨꯏ ꯄꯨꯡ ꯑꯃꯗ ꯂꯧ ꯁꯪꯒꯝ ꯑꯃꯒꯤ ꯆꯥꯡꯗꯤ ꯌꯩꯑꯕꯀꯣ꯫ ꯃꯤꯅ ꯌꯩꯔꯒ ꯑꯣꯏꯇꯥꯥꯔꯗꯤ ꯅꯣꯡꯃ ꯆꯪꯗꯣꯏꯅꯦꯕ ꯑꯗꯣ ꯃꯤꯅ ꯌꯩꯔꯛꯄ ꯃꯇꯝꯗꯗꯤ ꯐꯧꯁꯦ ꯑꯗꯨꯅ ꯍꯦꯟꯅ ꯊꯣꯛꯄꯗꯧꯅ ꯈꯟꯕ ꯍꯥꯏꯇꯥꯔꯦ꯫ ꯃꯦꯆꯤꯟꯅ ꯌꯩꯕꯁꯦ ꯀꯥꯝꯊꯣꯛꯈꯤꯕꯁꯨ ꯌꯥꯎꯗꯣꯏꯅꯤ꯫ ꯃꯦꯆꯤꯟ ꯌꯥꯔꯝꯗ ꯇꯥꯔꯒꯗꯤ ꯑꯗꯨꯃꯥꯏꯅ ꯂꯩꯌꯦ꯫
ꯎꯝ꯫
ꯆꯥ ꯆꯥꯛꯇꯤ ꯀꯅꯥꯅ ꯊꯣꯡꯒꯦ ꯅꯣꯏꯒꯤ꯫
ꯑꯩꯈꯣꯏꯒꯤ ꯆꯥꯛꯇꯤ ꯑꯩꯅ ꯊꯣꯡꯉꯦ꯫
ꯑꯣ ꯑꯁ ꯅꯪ ꯊꯣꯡꯕꯅꯤꯅ ꯍꯥꯎꯔꯝꯗꯧ ꯃꯥꯜꯂꯤꯀꯣ꯫
ꯎ ꯍꯥꯎꯇꯗꯤ ꯀꯩꯅꯣ꯫
ꯑꯣ꯫
ꯃꯤ ꯈꯨꯄꯤ ꯆꯤꯛꯈꯥꯏꯅꯔꯤꯕꯅꯤ꯫
ꯎꯝ ꯉꯥꯔꯧ ꯀꯩꯀꯩꯗꯤ ꯌꯥꯎꯗ꯭ꯔꯣ꯫
ꯑꯩꯈꯣꯏꯒꯤꯗꯤ ꯉꯥꯔꯧꯁꯦ ꯕꯣꯔꯥ ꯑꯣꯏꯅ ꯇꯧꯔꯦ ꯍꯋꯥꯏ ꯊꯣꯡꯉꯗꯤ ꯕꯣꯔꯥꯒ ꯆꯥꯕꯅ ꯍꯦꯟꯅ ꯍꯥꯎꯋꯤꯗꯅ ꯑꯗꯨꯅ ꯕꯣꯔꯥ ꯑꯣꯏꯅ ꯇꯧꯔꯦ꯫
ꯑꯣ ꯑꯆꯥ ꯌꯥꯝ ꯍꯥꯎꯔꯝꯗꯣ ꯉꯥꯜꯂꯦꯍꯦ ꯃꯤ ꯈꯨꯕꯤ ꯆꯤꯈꯥꯏꯕ ꯌꯥꯎꯅꯩꯌꯦꯕ꯫
ꯎꯝ ꯈꯨꯄꯤ ꯆꯤꯛꯈꯥꯏꯅꯩꯌꯦ꯫
ꯑ ꯑꯗꯨꯗꯤ ꯇꯨꯝꯗꯧꯔꯕꯣ ꯀꯃꯥꯏꯅ ꯇꯧꯗꯧꯔꯒꯦ ꯍꯧꯖꯤꯛꯀꯥꯖꯤꯟꯕꯨ꯫
ꯑ ꯑꯩꯖꯦ ꯇꯨꯝꯗꯤ ꯇꯨꯝꯒꯤꯗ꯭ꯔꯤꯗ ꯑꯗꯨꯗ ꯑꯉꯥꯡꯒꯤ ꯆꯦ ꯈꯔ ꯌꯦꯡꯉꯝꯕ꯫
ꯉꯔꯥꯡ ꯄꯩꯈꯥ ꯇꯧꯒꯤꯕꯒꯤ꯫ ꯑꯗꯨ ꯌꯦꯡꯗ꯭ꯔꯦ ꯍꯧꯖꯤꯛꯇꯤ ꯕ꯭ꯔꯥꯗꯔꯒ ꯋꯥꯔꯤ ꯁꯥꯟꯅꯔꯕꯅꯤꯅ꯫
ꯑꯣ ꯑꯉꯥꯡ ꯑꯉꯥꯡꯉꯩꯗꯨꯕꯨ ꯂꯥꯏꯔꯤꯛ ꯌꯥꯝ ꯍꯩꯕ꯭ꯔꯣ
ꯅꯍꯥꯋꯥꯏ ꯂꯥꯏꯔꯤꯛ ꯇꯝꯃꯛꯄ ꯀꯥꯟꯗꯀꯣ ꯌꯥꯎꯔꯛ ꯔꯛꯄꯗ ꯂꯧꯒꯤ ꯑꯍꯥꯟꯕ ꯎꯕꯒꯤ ꯁꯇꯦꯞꯁꯦ ꯂꯧ ꯈꯣꯏꯕ ꯂꯧ ꯈꯣꯏꯕꯖꯤꯗꯤ ꯑꯣꯏꯗꯣꯏꯅꯦꯕꯀꯣ꯫
ꯎꯝ꯫
꯭ꯄ꯭ꯂꯥꯎꯒꯤꯡ ꯍꯥꯏꯇꯥꯔꯦꯅꯦ꯫
ꯍꯣꯏ꯫
ꯑꯗꯨꯒ ꯄ꯭ꯂꯥꯎꯒꯤꯡ ꯇꯧꯔꯀꯥꯟꯗ ꯑꯃ ꯈꯣꯏꯗꯣꯛꯑꯅꯤꯗꯅꯀꯣ꯫
ꯑꯥ꯫
ꯈꯣꯏꯗꯣꯛꯑꯒ ꯑꯍꯥꯟꯕꯒꯤ ꯏꯁꯇꯦꯞ ꯑꯣꯏ ꯍꯥꯏꯀꯣ ꯁꯤꯁꯤꯅ ꯑꯗꯨꯗꯨꯒ ꯑꯃꯨꯛ ꯀꯝꯄ꯭ꯂꯤꯡ ꯒꯥꯏꯅ ꯑꯃ ꯂꯥꯖꯔ ꯁꯥꯏꯖ ꯄꯥꯔꯇꯤꯀꯜꯒꯤ ꯑꯩꯈꯣꯏꯒꯤ ꯂꯩꯕꯥꯛꯁꯤꯡꯁꯦ ꯊꯨꯒꯥꯏꯌꯦꯅ ꯍꯥꯏꯌꯦꯕꯀꯣ꯫
ꯑꯣ ꯍꯣ ꯍꯣ
ꯊꯨꯒꯥꯏꯔꯀꯥꯟꯗ ꯂꯦꯕꯦꯂꯤꯡ ꯇꯧꯗꯣꯏꯅꯦꯅ ꯍꯥꯏꯌꯦꯕ ꯑꯗꯨꯗꯤ ꯅꯪ ꯍꯧꯖꯤꯛꯀꯤ ꯂꯦꯚꯦꯂꯤꯡ ꯇꯧꯕ ꯍꯥꯏꯖꯦ ꯎꯀꯥꯏ ꯇꯛꯄ ꯍꯥꯏꯗꯣ ꯂꯦꯚꯦꯂꯤꯡ ꯇꯧꯕꯗꯣ ꯑꯣꯏꯗꯣꯏꯅꯤꯀꯣ
ꯍꯣꯏ ꯍꯣꯏ ꯂꯦꯚꯦꯂꯤꯡ ꯇꯧꯗꯣꯏꯅꯦ ꯑꯗꯨꯗ ꯀ꯭ꯂꯥꯎꯗꯤꯡ ꯍꯥꯏꯗꯨꯅ ꯑꯩꯈꯣꯏꯒꯤ ꯑꯥ ꯁꯟꯅꯉꯒ ꯑꯍꯥꯝꯕ ꯁꯝꯄꯣꯛꯀꯥ ꯈꯣꯏꯕꯗꯣ
ꯑꯥ
ꯍꯥꯏꯗꯤ ꯂꯥꯏꯔꯤꯛꯇꯕꯨꯗꯤ ꯀꯔꯤ ꯇꯧꯕꯩ ꯋꯥꯅꯦꯕ ꯑꯗꯨꯝ ꯍꯥꯏꯗꯤ ꯂꯩꯗꯅ ꯂꯥꯏꯔꯤꯛꯇꯗꯤ ꯈꯣꯏꯗꯣꯛꯑꯅꯤ ꯈꯣꯏꯗꯣꯛꯑ ꯃꯇꯨꯡꯗ ꯏꯁꯤꯡ ꯊꯥꯖꯤꯜꯂꯅꯤ ꯍꯨꯜꯂꯅꯤ ꯀꯥꯏꯅ ꯀꯜꯇꯤꯚꯦꯁꯟꯖꯦ ꯃꯣꯏ ꯑꯗꯨꯗ ꯇꯥꯛꯄ ꯀꯥꯟꯗ ꯀꯔꯤ ꯇꯧꯋꯤꯗꯅ ꯁꯝꯃꯦꯕ ꯂꯥꯏꯔꯤꯛꯇꯗꯤ ꯑꯁꯦꯡꯕꯗꯤ ꯁꯝꯃꯦ ꯄ꯭ꯔꯦꯛꯇꯤꯀꯦꯜ ꯌꯥꯎꯔꯛꯑꯀꯥꯟꯗꯗꯤ ꯌꯥꯝꯅ ꯍꯦꯟꯅ ꯐꯝꯃꯔꯉꯩꯁꯦ ꯀꯩ ꯇꯧꯕ ꯄ꯭ꯔꯥꯏꯖꯄꯨ ꯆꯥꯎꯅ ꯆꯥꯎꯅ ꯏꯟꯗꯤꯌꯥꯅ ꯏꯟꯗꯤꯌꯥ ꯒꯃꯦꯟꯅ ꯐꯥꯔꯃꯔꯗꯒꯤ ꯍꯦꯟꯅ ꯂꯩ ꯍꯥꯏꯗꯤ ꯃꯤꯠꯌꯦꯡ ꯆꯪꯉꯤꯖꯦ ꯀꯩꯒꯤꯅꯣ ꯍꯥꯏꯔ ꯀꯥꯟꯗ ꯄ꯭ꯔꯦꯛꯇꯤꯀꯦꯜꯖꯤꯅ ꯍꯦꯟꯅ ꯀꯩ ꯇꯧꯕ ꯍꯥꯏꯇꯥꯥꯔꯦ ꯊꯤꯑꯣꯔꯤꯗꯒꯤ ꯄ꯭ꯔꯥꯛꯇꯤꯀꯦꯜꯅ ꯍꯦꯟꯅ ꯃꯒꯨꯟ ꯂꯩꯕ ꯍꯥꯏꯇꯥꯔꯦ ꯑꯗꯨꯅꯦꯕ ꯑꯁꯦꯡꯕꯩꯗꯤ ꯂꯥꯏ ꯑꯩꯈꯣꯏꯒꯤ ꯁꯥꯏꯟꯁꯇꯕꯨ ꯇꯝꯕ ꯑꯣꯏꯔꯣ ꯀꯦꯃꯤꯁꯇ꯭ꯔꯤꯗꯕꯨ ꯇꯝꯕ ꯑꯣꯏꯔꯣ ꯐꯤꯖꯤꯛꯁ ꯃꯦꯁꯀ ꯇꯝꯕ ꯀꯥꯟꯗꯗꯤ ꯄ꯭ꯔꯦꯛꯇꯤꯀꯦꯜꯖꯦ ꯑꯗꯨꯝ ꯌꯥꯎꯕꯁꯨ ꯌꯥꯎꯋꯤꯗꯅ ꯁꯥꯏꯟꯁ ꯇꯃ ꯀꯥꯟꯗ ꯍꯥꯏꯇꯥꯔꯦ
ꯎꯝ
ꯑꯗꯨ ꯄ꯭ꯔꯦꯛꯇꯤꯀꯦꯜꯗ ꯑꯁꯦꯡꯕꯗꯤ ꯀꯩ ꯇꯧꯔꯒꯗꯤ ꯑꯩꯈꯣꯏꯖꯦ ꯆꯪꯉꯨꯔꯒꯗꯤ ꯌꯥꯝ ꯂꯨꯕꯒꯤ ꯑꯃ ꯃꯑꯣꯡ ꯑꯃ ꯇꯧꯕꯗꯣ ꯇꯥꯎꯑ ꯌꯥꯗꯕꯒ ꯌꯥꯝ ꯌꯥꯎꯋꯤꯗꯅ ꯑꯦꯛꯁꯄꯔꯤꯃꯦꯟ ꯇꯧꯕ ꯀꯥꯟꯗ ꯑꯗꯨꯅꯤꯖꯦ ꯇꯎꯔꯤꯖꯦ
ꯑꯗꯨ ꯀ‌ꯣ ꯂꯦꯕ‌ꯦꯂꯤꯡ ꯇꯧꯕꯖ‌ꯦ ꯃꯥꯒꯤ ꯀꯥ ꯅꯩꯖ‌ꯦ ꯀꯩꯅꯣ ꯍꯥꯏ ꯀꯥꯟꯗ ꯎꯀꯥꯏ ꯇꯛꯄꯗꯣ ꯑꯗꯨꯗꯨꯒꯤ ꯀꯥꯅꯩꯖ‌ꯦ ꯀꯩꯅꯣ ꯍꯥꯏ ꯀꯥꯟꯗ ꯃꯥ ꯑꯈꯣꯏꯅ ꯑꯃꯥ ꯑ ꯁꯝꯄꯣꯛ ꯈꯣꯏ ꯀꯥ ꯈꯣꯏꯒꯤꯕ ꯀꯥꯟ ꯄꯂꯥꯎꯒꯤꯡ ꯇꯧꯒꯤꯕ ꯀꯥꯟꯗ ꯑꯥ ꯂꯩꯕꯥꯛꯀꯤ ꯂꯩꯇꯦꯝꯗꯣ ꯃꯥꯟꯅꯗ꯭ꯔꯗꯤ ꯑꯀꯨꯠ ꯑꯇꯣꯡ ꯂꯩꯔꯗꯤ ꯏꯁꯤꯡꯅ ꯈꯔ ꯍꯦꯟꯅ ꯇꯨꯡꯕ ꯖꯒꯥ ꯂꯩꯗꯣꯏ ꯅꯤꯗꯅ ꯀꯣ
ꯎꯝ
ꯏꯁꯤꯡꯅ ꯍꯦꯟꯅ ꯌꯥꯝ ꯇꯨꯡꯖꯤꯜꯂꯒ ꯂꯩꯇꯥꯔꯗꯤ ꯐꯧꯗꯣ ꯐꯔꯔꯣꯏꯗꯅꯥ
ꯇ‌ꯣꯏ
ꯑꯗꯨ ꯐꯧꯗꯨ ꯐꯅꯕꯅꯦꯅ ꯍꯥꯏꯌꯦꯕ ꯆꯨꯝꯕ ꯅꯠꯇ꯭ꯔꯣ ꯎꯝ ꯎꯝ
ꯑꯗꯨꯃꯥꯏꯅ ꯂꯩꯌꯦ ꯂꯧꯎ ꯁꯤꯡꯎꯕꯖ‌ꯦ ꯃꯇꯝ ꯃꯇꯝꯒꯤ ꯌꯧꯔꯛꯄꯅꯤꯅ ꯑ‌ꯦꯑꯥ ꯏꯁ ꯇꯅ ꯉꯁꯥꯏ ꯍꯥꯏꯒꯤꯕꯗꯣ ꯂꯨꯄꯥ ꯆꯧꯉꯥ ꯆꯧꯉꯥ ꯊꯥ ꯑꯃꯥꯗꯩ ꯌꯧꯔꯒꯗꯤ ꯑꯥ ꯌꯥꯝ ꯇꯨꯡꯖꯜꯂꯦꯒ ꯍꯥꯏꯕꯗꯣ ꯌꯧꯗꯕꯅꯤ ꯀ‌‌ꯣ ꯍꯥꯏꯗꯤ ꯀꯩꯒꯤꯅꯣ ꯍꯥꯏꯔ ꯀꯥꯟꯗ ꯃꯤꯌ‌ꯣꯏꯕꯖ‌ꯦ ꯅꯥꯗ ꯌꯦꯛꯇ ꯌꯥꯄꯣꯟꯇꯦ ꯑꯗꯩꯒꯤ ꯅꯨꯡꯇꯤ ꯈꯨꯗꯤꯡꯒꯤ ꯊꯕꯛ ꯁꯨꯕ ꯂꯩ ꯂꯩꯕ ꯅꯠꯇꯦꯕ
ꯎꯝ
ꯑꯗꯨꯅꯤ ꯅꯣꯡꯃꯥ ꯅꯣꯡꯃꯥꯒꯤ ꯂꯧ ꯃꯤꯖꯤꯗꯤ ꯑꯐꯪ ꯑꯐꯪ ꯁꯨꯕ ꯑꯗꯨ
ꯑꯗꯨꯗꯤ ꯃꯦꯆꯤꯟ ꯑꯣꯏꯅ ꯂꯩꯔꯣ ꯍꯥꯏꯗꯤ ꯀꯩꯗꯧꯕ ꯃꯠꯇꯝꯗꯥ ꯑꯥ ꯂꯧ ꯎꯕ ꯃꯠꯇꯝꯗ ꯃꯦꯆꯤꯟꯗꯨꯅ ꯍ‌ꯦ ꯑ‌ꯦ ꯑ‌‌ꯦ ꯄꯩꯁꯥꯗꯣ ꯍꯦꯟꯅ ꯇꯥꯟꯗꯣꯏ ꯅꯤꯗꯅꯀꯣ
ꯎꯝ
ꯄꯩꯁꯥ ꯃꯌꯥꯝ ꯊꯝꯖꯤꯜꯂꯧ ꯌꯥꯔꯅꯤ ꯄꯩꯁꯥ ꯃꯌꯥꯝ ꯊꯝꯖꯤꯜ ꯍꯧꯔꯗꯤ ꯄ ꯄꯩꯁꯥ ꯃꯌꯥꯝ ꯄꯥꯏꯔꯅꯤꯗꯅ